ꯇꯥꯔꯤꯕꯣ
ꯇꯥꯔꯤ ꯇꯥꯔꯤ
ꯀꯩꯗꯧꯔꯤꯅꯣ ꯇꯨꯝꯃꯤꯕ꯭ꯔꯣ
ꯀꯩꯝ ꯇꯧꯗꯦ
ꯌꯥꯝꯅ ꯀꯩ ꯍꯥꯏꯒꯅꯤ ꯑꯁꯦꯡꯕ ꯃꯤꯔꯦꯝ ꯑꯣꯏꯔꯦꯕ
ꯅꯨꯡꯁꯥ ꯅꯨꯡꯁꯥ ꯁꯥꯕ ꯀꯥꯟꯗ ꯑꯁ ꯇꯟꯕꯨ ꯇꯜꯂꯕꯅꯤꯅꯦ ꯄꯣꯊꯥꯔꯒ ꯐꯃꯨꯡꯗ ꯂꯦꯞꯂꯒ ꯂꯩꯕꯗꯨꯅ ꯕꯦꯁ ꯑꯣꯏꯔꯕꯅꯤꯅꯦ ꯐꯦꯟ ꯎꯡꯔꯒ ꯍꯥ
ꯍꯣꯏ ꯃꯄꯥꯟꯗ ꯊꯣꯛꯑꯁꯨ ꯁꯥꯏꯗꯅꯥꯀꯣ ꯁꯥꯕꯗ ꯅꯠꯇꯕ ꯀꯥꯠ__ ꯊꯦꯛꯑꯦꯕ ꯌꯥꯝꯅ
ꯑꯥ
ꯀꯥꯊꯦꯛ ꯃꯟꯗꯗ ꯍꯥꯏꯗꯤ ꯍꯧꯖꯤꯛꯀꯥꯟ ꯐꯖꯕ ꯃꯤ ꯃꯌꯥꯝ ꯊꯣꯛꯂꯛꯑꯕꯅꯤꯅꯀꯣ ꯑꯩꯈꯣꯏꯒꯁꯦ ꯇꯨꯃꯤꯠ ꯀꯥꯡ ꯑꯣꯏꯅ ꯎꯔꯦꯕ ꯑꯥꯗꯨꯗꯨꯅ ꯌꯥꯝ ꯇꯜꯂꯦ ꯍꯥꯏꯇꯥꯔꯦ
ꯐꯖꯕ ꯍꯥꯏꯁꯦ ꯏꯁ ꯃꯤ ꯍꯣꯏ ꯂꯣꯏꯅ ꯐꯖꯩ ꯀꯩꯅꯣ ꯊꯤꯕ ꯊꯤꯕ ꯐꯖꯕ ꯑꯗꯨꯕꯨꯗꯤ ꯑꯦꯁ ꯊꯤꯕꯁꯤꯅ ꯑꯗꯨꯝ ꯇꯨꯃꯤꯟꯅ ꯀꯥꯗ ꯂꯩꯌꯦꯅꯤ ꯀꯥꯏꯗꯒꯤ
ꯈꯪꯗꯦꯗ ꯑꯗꯨ ꯑꯣꯏꯔꯁꯨ ꯈꯪꯗꯦ ꯑ ꯐꯖꯕ ꯉꯥꯛꯇ ꯉꯥꯏꯔꯦꯕ ꯍꯧꯖꯤꯛꯀꯥꯟꯁꯦ ꯑꯩꯈꯣꯏꯗꯒꯤ ꯍꯦꯟꯅ ꯊꯤꯔꯝ ꯊꯤꯔꯝꯕ ꯃꯤꯐꯧꯗ ꯍꯦꯛꯇ ꯌꯦꯡꯕꯩ ꯄꯦꯟ ꯅꯥꯏꯗꯒꯩ ꯐꯖꯅꯔꯛ ꯑꯁꯤꯗ ꯀꯩꯅꯣ ꯑꯩꯈꯣꯏꯅ ꯑꯣꯏꯗꯣꯏꯁꯦ
ꯑꯗꯨꯗꯤ ꯑꯁ
ꯀꯥꯡ ꯑꯣꯏ ꯎꯔꯦꯍꯦ
ꯐ ꯑ ꯐꯖꯗꯕꯁꯤꯡꯁꯤꯗꯤ ꯑꯗꯨꯝ ꯀꯥꯗ ꯇꯨꯃꯤꯟ ꯇꯨꯃꯤꯟꯅ ꯂꯩꯕ ꯇꯥꯔꯦ ꯑꯗꯨꯝ ꯐꯖꯕꯁꯤꯡ ꯆꯠꯄꯗ ꯑꯁ ꯃꯣꯏꯗꯤ ꯆꯠꯂꯦ ꯍꯥꯏꯅ ꯋꯤꯟꯗꯣꯗ ꯌꯦꯡꯔꯒ ꯂꯩꯔꯒꯦ ꯍꯥꯏꯔꯣ
ꯑꯗꯨꯅ ꯄꯦꯟꯖꯔꯒꯦ ꯃꯣꯏ ꯐꯖꯕꯗꯨꯅ ꯑꯩꯈꯣꯏ ꯄꯦꯟꯖꯔꯒꯦ
ꯑꯗꯨꯟ ꯑꯗꯨꯅ ꯌꯥꯔꯔꯣꯏꯌꯦ
ꯏꯁ ꯃꯣꯏꯁꯨ ꯆꯠꯂꯦ ꯑꯗ ꯑꯩ ꯑꯩꯁꯨ ꯑꯩꯁꯨ ꯍꯥꯏꯕ ꯂꯩꯌꯦꯅ ꯊꯣꯛꯎꯗꯕꯅꯤ ꯀꯩꯅꯣ ꯑꯦꯁ ꯀꯥꯏꯗꯒꯤ ꯍꯧꯖꯤꯛꯀꯥꯟꯁꯤꯗꯤ ꯍꯧꯖꯤꯛꯀꯥꯟꯁꯤ ꯄꯥꯈꯪꯁꯤꯡꯅ ꯑꯦꯁ ꯂꯩꯩꯁꯥꯕꯤ ꯌꯦꯡꯅꯤꯡꯕꯁꯤꯅ ꯌꯦꯡꯅꯤꯡꯕꯁꯤꯅ ꯇꯧꯔꯒ ꯂꯩꯔ ꯃꯔꯝ ꯂꯩꯇ꯭ꯔꯁꯨ ꯊꯕꯛ ꯂꯩꯇ꯭ꯔꯁꯨ ꯀꯣꯏ ꯆꯠ ꯆꯠꯂꯒ ꯂꯩꯔꯁꯤꯗꯤ
ꯑꯁ ꯈꯪꯗꯦꯗ ꯃꯣꯏꯅ ꯉꯧꯕꯒꯤ ꯐꯖꯕꯒꯤꯅꯤꯗꯅ ꯉꯧꯔꯒ ꯂꯥꯡꯇ꯭ꯔꯤꯛ ꯀ ꯂꯪꯉ ꯐꯖꯕꯩꯅꯤꯅ ꯆꯠꯆꯔꯤꯗꯣ ꯑꯩꯈꯣꯏꯗꯤ ꯅꯨꯡꯁꯥ ꯎꯕꯗ ꯀꯤꯔꯦꯕ ꯍꯧꯖꯤꯛꯀꯥꯟꯗꯤ
ꯑꯁ
ꯑꯁ ꯃꯣꯏꯗꯣ ꯂꯥꯡꯇ꯭ꯔꯤꯛꯛ ꯂꯡꯉꯒ ꯃꯣꯏꯅ ꯐꯖꯔꯦꯅ ꯊꯣꯛꯄ ꯀꯥꯟꯗꯗꯤ ꯑꯁ ꯍꯧꯖꯤꯛꯅ ꯅꯨꯡꯁꯥꯅ ꯁꯥꯕꯅꯦ ꯃꯣꯏꯗ ꯌꯦꯡꯕ ꯉꯝꯗ꯭ꯔꯦ ꯑꯩꯈꯣꯏꯗꯤ ꯁꯟ ꯒ꯭ꯂꯥꯁꯇꯨꯁꯨ ꯑꯆꯧꯕ ꯒ꯭ꯂꯥꯁ ꯑꯃ ꯍꯥꯞꯄꯒ ꯌꯦꯡꯉꯒ ꯑꯩꯈꯣꯏꯅ ꯂꯝꯕꯤ ꯎꯗ꯭ꯔꯦꯕ
ꯍꯨꯝꯐ ꯑꯗꯨꯖꯨ ꯂꯨꯔꯦꯅꯦꯀꯣ ꯎꯁꯜꯂꯛꯑꯦꯕ ꯍꯧꯖꯤꯛꯁꯦ
ꯈꯔ ꯅꯨꯡꯁꯥꯗꯨ ꯁꯥꯕꯁꯤꯒ ꯑꯁ ꯑꯩꯈꯣꯏꯅ ꯈꯤꯇꯪ ꯋꯥꯏꯠ ꯑꯣꯏ ꯑ ꯅꯨꯨꯡꯁꯥꯗꯣ ꯌꯥꯝ ꯁꯥꯔꯀꯥꯟꯗ ꯋꯥꯏꯠ ꯑꯣꯏꯕꯗꯣ ꯑꯩꯈꯣꯏ ꯃꯤꯠ ꯅꯪ ꯌꯦꯡꯕ ꯉꯝꯗꯕꯗꯣ ꯑꯗꯨꯃꯥꯏꯅ ꯇꯧꯋꯦꯕ ꯃꯤꯠ ꯃꯤꯠ ꯊꯛꯑꯕ ꯑꯗꯨꯒꯤ ꯂꯝꯕꯤ ꯀꯩꯅꯣꯁꯨ ꯎꯗꯦꯕꯀ‌ꯣ
ꯃꯤ ꯃꯁꯛ ꯐꯖꯕ ꯌꯦꯡꯕꯗ ꯃꯤꯠ ꯊꯛꯀꯠꯂꯒ ꯉꯥꯎꯕꯗꯤ ꯅꯠꯇꯦꯀꯣ
ꯑ ꯐꯖꯔꯦ ꯍꯥꯏꯅ ꯌꯦꯡꯉꯣ ꯍꯥꯏꯅ ꯑꯁ ꯈ‌ꯣꯏꯗꯤ ꯌꯦꯡꯉꯦ ꯍꯥꯏꯅ ꯇꯧꯔꯝꯗ ꯑꯁ ꯊꯠꯄꯅꯤꯅ ꯌꯦꯡꯕ ꯉꯝꯗ꯭ꯔꯣꯏ
ꯑꯁ ꯑꯗꯨꯗꯤ ꯈꯔ ꯃꯨꯔꯞ ꯇꯧꯕ ꯅꯨꯡꯁꯥꯗ ꯈꯤꯇꯪ ꯃꯝꯕ ꯃꯤꯁꯤꯅꯦꯕ ꯐꯖꯗ‌ꯣꯏꯁꯦ
ꯃꯣꯏ ꯐꯖꯕꯁꯤꯡꯗꯤ ꯃꯣꯏ ꯅꯨꯡꯗꯥꯡ ꯊꯣꯛꯀꯗꯕꯅꯦ ꯍꯥꯖꯤꯛ ꯅ‌ꯣꯡꯉꯥꯟꯂꯒꯗꯤ ꯍꯣꯏꯒꯨꯝꯕ ꯍꯥ ꯊꯣꯛꯀꯗꯕꯅꯤ ꯀ‌ꯩꯅꯣ ꯑꯩꯈꯣꯏꯒꯨꯝꯕ ꯊꯣꯛꯑꯒ ꯑꯩꯈꯣꯏ ꯑꯩꯈꯣꯏꯅ ꯇꯧꯅꯤꯡꯕ ꯃꯇꯝ ꯇꯧꯔꯒ ꯑꯁ ꯅꯣꯏꯒꯤ ꯃꯇꯝ ꯌꯥꯎ ꯅꯣꯏ ꯅꯣꯏ ꯊꯣꯛꯈ꯭ꯔꯣ ꯍꯥꯏꯅ ꯍꯥ ꯃꯨꯛꯇ ꯆꯪꯒꯗꯕꯅꯤ ꯀꯩꯅꯣ ꯑꯩꯈꯣꯏꯁꯦ ꯍꯣꯏꯗꯤ ꯃꯝꯃ ꯃꯥꯝꯂꯀꯥꯟꯗꯗꯤ ꯎꯔꯣꯏꯕꯀꯣ
ꯑꯗꯨꯃꯛꯇꯤ ꯅꯠꯇꯦ ꯌꯥ ꯀꯥꯊꯣꯛꯄ ꯌꯥꯏ
ꯌꯥ ꯈꯛꯇꯪ ꯀꯊꯣꯛ ꯎꯝ ꯃꯤꯅ ꯃꯤ ꯃꯥꯅ ꯑꯁ ꯎꯔꯒ ꯉꯁꯤ
ꯑꯃ ꯂꯩꯗꯥꯏꯅꯦ ꯚꯤꯗꯤꯑꯣ ꯑꯃ ꯂꯩꯕꯗꯣ ꯅ‌ꯣꯏ ꯅꯦꯒ꯭ꯔꯣ ꯅꯨꯄꯥꯒꯤ ꯀꯩꯅꯣ ꯇꯧꯔꯒ ꯑ ꯀꯩ ꯍꯥꯏꯅꯤ ꯃꯌꯥꯒ ꯃꯃꯤꯠꯀ ꯐꯥꯛꯇ‌ꯣꯛꯑ ꯑꯩꯈꯣꯏꯗ ꯄꯣꯉꯥꯟ ꯉꯥꯡꯕꯗꯣ ꯊꯦꯡꯅꯗ꯭ꯔꯤꯕ
ꯊꯦꯡꯅꯦ ꯑꯗꯨꯃꯥꯏꯅ ꯇꯧꯅꯦꯕꯀꯣ ꯑꯗꯨꯝ ꯃꯤ ꯃꯤꯗꯨꯅ ꯇꯩꯒꯅꯣ ꯄꯨꯡ ꯃꯝꯃꯝꯃꯥ ꯀꯥꯟꯗ ꯈꯤꯇꯪ ꯈꯤꯇꯪ ꯋꯥꯏ ꯋꯥꯏ ꯎꯕ ꯑꯗꯨꯒꯅ ꯎꯝ ꯃꯣꯏꯅ ꯅꯣꯡꯒꯨꯝꯕ ꯂꯪꯁꯤꯟꯗꯅ ꯎꯝ ꯌꯥꯗ‌ꯣ ꯇꯦꯛꯇꯅ ꯃꯨꯛꯀ ꯆꯠꯄ ꯌꯥꯗꯅ ꯂꯩꯔꯅꯤ ꯍꯟꯗꯛꯁꯤ ꯁꯥꯕꯁꯤꯗꯤ ꯏꯁ ꯍꯦꯟꯗꯤ ꯍꯦꯟꯖꯤꯜ ꯂꯥꯛꯔꯍꯦ
ꯍꯣꯏ ꯉꯁꯤ ꯉꯔꯥꯡꯕꯨꯗꯤ ꯁꯥꯗ꯭ꯔꯦꯕꯀꯣ ꯑꯁ ꯅꯨꯡꯗꯥꯡꯗ ꯌꯥꯝ ꯁꯥꯏꯑꯦꯕ ꯅꯨꯡꯗꯥꯡꯗ ꯁꯥꯃꯟꯗꯅ ꯉꯥꯎꯋꯦ
ꯅꯨꯡꯗꯥꯡꯁꯦ ꯑꯁꯤ ꯇꯨꯝꯕ ꯌꯥꯔꯅ ꯇꯨꯝꯗ꯭ꯔ‌ꯦ ꯋꯥꯃꯟꯗꯅ ꯍꯥꯏꯇꯥꯔꯦ ꯁꯥꯃꯟꯕꯒꯤ ꯀ
ꯑꯗꯨ ꯍꯣꯏ ꯌꯥꯝ ꯁꯥꯏꯑꯕ
ꯑꯗꯨꯒ ꯑꯌꯨꯛ ꯍꯧꯒꯠꯂꯒ ꯑꯁ ꯇꯟ ꯇꯜꯂꯒ ꯂꯩꯔꯤꯅꯦ ꯁꯤꯁꯦ ꯍꯧꯖꯤꯛ ꯇꯨꯝꯒꯦ ꯍꯥꯏꯁꯨ ꯁꯥꯃꯟꯕꯗ ꯑꯗꯨꯝ ꯇꯨꯝꯕ ꯌꯥꯗꯕ
ꯑꯁ ꯑꯗꯨꯅꯦ ꯌꯥꯝ ꯇꯜꯂꯤꯁꯦ ꯍꯧꯖꯤꯛꯄꯨꯗꯤ ꯁꯥꯗꯦꯀꯣ ꯁꯥꯕꯕꯨꯗꯤ
ꯎꯝ ꯍꯧꯖꯤꯛꯕꯨꯗꯤ ꯈꯔ ꯐꯔ‌ꯦ ꯑꯗꯨ ꯑꯁ ꯑꯗꯨꯅ‌ꯣꯏꯅ ꯅꯨꯡꯗꯥꯡ ꯁꯔꯪꯀꯥꯟꯗ ꯑꯃꯨꯛꯀ ꯀꯥꯗꯒꯤ ꯁꯥꯔꯛꯄꯗꯣ ꯐꯦꯟ ꯎꯪꯉꯁꯨ ꯀꯩꯅꯣ ꯎꯪꯉꯁꯨ ꯀꯥ ꯀꯥ ꯃꯅꯨꯡꯗꯒꯤ ꯁꯥꯕ ꯍꯧꯔꯑꯕꯅꯤ ꯎꯝ
ꯌꯥꯝ ꯇꯜꯂ‌ꯦꯍ‌ꯦ
ꯀꯥꯡ ꯃꯌꯥꯝꯗꯅ ꯑꯦꯗꯖꯁ ꯇꯧꯁꯤꯔꯥ ꯁꯥꯕꯗꯅ ꯑꯦꯗꯖꯁ ꯇꯧꯁꯤꯔꯥ ꯑꯁ
ꯇꯨꯝꯕꯁꯦ ꯍꯟꯗꯛꯁꯦ ꯋꯥꯗꯤ ꯋꯥꯔ‌ꯦ ꯆꯥꯕ ꯊꯛꯄꯖꯨ ꯅꯨꯡꯉꯥꯏꯇꯦ ꯍꯟꯗꯛꯁꯦ ꯌꯦꯟ ꯌꯦꯟ ꯑꯣꯏꯔꯗꯤ ꯌꯥꯝꯗꯤ ꯆꯥꯗꯤ ꯆꯥꯏꯗ ꯀꯥꯡꯁꯣꯏꯒꯨꯝꯕ ꯁꯧꯒ꯭ꯔꯤ ꯀꯩ ꯀꯩꯅꯣ ꯊꯣꯡꯕꯤꯔꯗꯤ
ꯑꯗꯣ ꯈꯤꯇꯪ ꯅꯨꯡꯉꯥꯏꯗꯦ ꯄꯜꯂꯦ ꯈꯅꯥꯎꯗ ꯒꯥꯌꯣ
ꯑꯥ ꯑꯗꯨ
ꯅꯥꯎꯗ
ꯑꯗꯨꯒꯤ ꯍꯟꯗꯛ ꯆꯥꯛꯖꯨ ꯌꯥꯝ ꯆꯥꯗ꯭ꯔꯦ
ꯎꯝ ꯅꯪꯒꯤꯖꯦ ꯁꯦꯠ ꯑꯣꯏꯕ ꯈꯔ ꯃꯥꯜꯂꯤꯀꯣ ꯊꯋꯥꯏꯒꯨꯝꯕ ꯅꯨꯡꯉꯥꯏꯇꯕ ꯍꯥꯏꯗꯤ ꯁꯧꯒ꯭ꯔꯤꯒꯨꯝꯕ ꯃꯆꯨ ꯌꯥꯎꯗꯕ ꯄꯣꯠꯁꯦ ꯑꯗꯨꯗ ꯈꯤꯇꯪ ꯀꯩꯅꯣ ꯑꯣꯏꯕ ꯍꯥꯏꯇꯥꯔꯦ ꯕ꯭ꯔꯣꯀꯟ ꯑꯣꯏꯒꯤꯕꯅꯤꯅ ꯀꯌꯥ ꯇꯧꯅꯤꯡꯗꯕꯗꯣ ꯊꯝꯃꯣꯏ ꯀꯥꯏꯒꯤ ꯄꯣꯠꯁꯦ ꯑꯃꯨꯛ ꯍꯟ ꯇꯧꯅꯤꯡꯗꯦꯗꯅ
ꯑꯗꯨꯒꯤꯗꯃꯛ ꯅꯠꯇꯦꯗ ꯍꯟꯗꯛꯀꯤ ꯇꯟꯕꯅꯤ ꯆꯥꯛ ꯏꯟꯁꯥꯡ ꯌꯦꯟꯁꯥꯡꯁꯨ ꯊꯣꯡꯉꯒ ꯇꯟꯕ ꯍꯥꯏꯇꯥꯔꯦ ꯑꯗꯣ ꯑꯁꯥꯝꯕꯤ ꯉꯥꯛꯇ ꯇꯧꯔꯒ ꯆꯥꯒꯗ꯭ꯔꯥ ꯆꯥꯔꯣꯏꯗ꯭ꯔꯥ ꯄꯣꯛꯁꯤꯔꯦ ꯇꯧꯔꯒ ꯂꯩ ꯆꯥꯛ ꯌꯦꯟꯁꯥꯡ ꯊꯣꯡꯉ ꯀꯥꯟꯗ ꯍꯧꯖꯤꯛꯁꯤ ꯅꯨꯃꯤꯠ ꯀꯨꯝꯒ꯭ꯔꯦ ꯍꯥꯏꯔꯒ ꯆꯥꯛ ꯌꯦꯟꯁꯥꯡ ꯊꯣꯡꯕꯖꯦ ꯎꯝꯁ ꯍꯨꯃꯥꯡꯅ
ꯖꯆꯥꯒꯦ
ꯍꯣꯏ ꯁꯚꯦꯟ ꯊꯥꯔꯇꯤ ꯅꯥꯏꯟ ꯗꯨꯝ ꯆꯥꯏꯗ ꯃꯇꯝ ꯉꯟꯅ ꯊꯣꯡꯉꯦ ꯉꯥꯟꯟꯅ ꯆꯥꯏ ꯊꯦꯡꯅ ꯊꯣꯡꯉꯦ ꯊꯦꯡꯅ ꯆꯥꯏ
ꯑꯣ ꯌꯥꯏꯅꯦꯗꯨꯁꯨ
ꯃꯇꯝ ꯍꯩꯁꯦ ꯂꯩ ꯂꯩꯇꯦꯗ
ꯑꯌꯨꯛ ꯁꯤꯡꯁ‌ꯦ ꯑꯦꯁ ꯕꯣꯔꯣꯒꯨꯝ ꯑꯃꯗ ꯆꯥꯕꯅꯦ ꯀꯩꯅꯣ ꯇꯟꯗꯅ
ꯍꯝ ꯕꯥꯔꯣꯏꯌꯦ ꯑꯩ ꯑꯩꯈꯏ ꯑꯩꯗꯤ ꯀꯩꯅꯣꯗꯒ ꯆꯥꯏ ꯅ ꯄꯨꯡ ꯃꯔꯤ ꯃꯈꯥꯏ ꯑꯍꯨꯝ ꯃꯈꯥꯏ ꯁꯨꯃꯥꯏ ꯃꯔꯤ ꯁꯨꯃꯥꯏꯅ ꯑꯗꯨꯝ ꯇꯥꯏꯌꯦꯕ ꯆꯥꯕꯁꯦ
ꯎꯝ
ꯍꯧꯖꯤꯛꯁꯨ ꯆꯥꯛ ꯂꯥꯝꯖꯤꯜꯂꯛꯑꯦ
ꯑꯩꯖꯨ ꯉꯁꯥꯏ ꯏꯃꯥꯟꯅꯕꯒ ꯗꯨꯀꯥꯟ ꯊꯣꯛꯑꯒ ꯕꯔꯤꯌꯥꯅꯤ ꯆꯁꯤꯂꯨꯗ ꯉꯁꯤꯒꯤ ꯆꯥꯛ ꯆꯗ꯭ꯔꯤ ꯕꯤꯔꯌꯥꯅꯤ ꯕꯤꯔꯌꯥꯅꯤꯗꯤ ꯆꯥꯛ ꯅꯥꯇꯦ ꯍꯥꯏꯕ
ꯑꯣ ꯕꯔꯤꯌꯥꯅꯤ ꯆꯥꯛ ꯌꯥꯎꯇꯦ ꯅꯠꯇꯦ
ꯗꯨꯀꯥꯟꯒꯤ ꯑꯆꯥꯄꯣꯠꯅꯤ
ꯌꯨꯝꯗ ꯊꯣꯡꯕꯗꯣ ꯑꯗꯨ ꯈꯛꯇꯅꯦ ꯆꯥꯛꯁꯦ ꯃꯤ ꯃꯌꯨꯝꯗ ꯆꯥꯛ ꯆꯥꯔꯛꯄꯗꯤ ꯃꯥꯒ ꯆꯥꯛ ꯆꯥ
ꯕꯤꯔꯤꯌꯥꯅꯤ ꯆꯔꯨꯕꯒꯤ ꯉꯁꯤ ꯑꯩꯖꯨ ꯆꯥꯛ ꯆꯥꯅꯤꯡꯗꯅ ꯂꯩꯔꯦ
ꯎꯝ ꯑꯗꯨ ꯌꯥꯝ ꯐꯖꯕꯥ ꯋꯥꯈꯜꯂꯣꯟꯅꯤ
ꯕꯔꯌꯥꯅꯤ ꯕꯤꯔꯌꯥꯅꯤꯗꯤ ꯆꯥꯛ ꯅꯠꯇ‌ꯦ ꯀꯩꯅꯣ
ꯅꯟꯇꯦ ꯅꯟꯇꯦ
ꯍꯥꯏꯗꯤ ꯀꯩꯅꯣ ꯏꯃꯥꯟꯅꯕꯒ ꯀꯩꯅꯣ ꯆꯥꯛ ꯌꯦꯟꯁꯥꯡ ꯊꯣꯡꯉꯦꯅꯗꯤ ꯇꯧꯔꯝꯕꯅꯦꯕꯀꯣ
ꯑꯥ
ꯑꯗꯨꯗ ꯃꯥꯖꯦ ꯃꯥꯒꯤ ꯊꯕꯛ ꯑꯃ ꯆꯠꯂꯨ ꯆꯠ ꯆꯠꯂꯨꯁꯦ ꯍꯥꯏꯕꯩ ꯊꯣꯛꯂꯛꯄ ꯆꯥꯔꯨꯕ ꯑꯗꯒꯤ ꯌꯨꯝ ꯍꯜꯂꯛꯄ ꯀꯥꯟꯗ ꯆꯥꯛ ꯑꯦꯟꯁꯥꯡꯁꯦ ꯊꯣꯡꯅꯤꯡ ꯊꯣꯡꯅꯤꯡꯗꯕ ꯍꯥꯏꯇꯥꯔꯦ ꯇꯟ ꯆꯥꯛꯁꯨ ꯂꯝꯗꯕꯅꯤꯅ
ꯑꯣ ꯅꯇꯣꯝꯇ ꯂꯩꯔ ꯊꯣꯡꯉꯤꯔꯕ
ꯑꯥ
ꯑꯣꯅꯣ ꯅꯨꯉꯥꯏꯇꯦꯗ
ꯏꯊꯟ ꯂꯩꯕꯅꯤ ꯆꯥꯅꯤꯡꯕ ꯃꯇꯝꯗ ꯊꯣꯡꯉꯅꯤ ꯆꯥꯔꯅꯤ ꯆꯥꯛ ꯂꯥꯃ ꯀꯥꯟꯗ ꯑꯗꯨꯔꯝ
ꯑꯇꯟꯕ ꯃꯤꯒꯤꯁꯨ ꯂꯥꯏ ꯂꯩꯕꯅꯦꯅ
ꯍꯩ
ꯇꯟꯕꯩ ꯅꯠꯇ꯭ꯔꯣ ꯅꯪꯒꯤ ꯄꯨꯛ ꯊꯟꯅꯕ ꯑꯃ ꯄꯨꯊꯣꯔꯛꯏꯗꯣ
ꯍꯣꯏ
ꯄꯨꯛ ꯊꯟꯅꯕ ꯆꯥꯛꯇꯤ ꯅꯠꯇꯕ ꯀꯩꯅꯣꯝ ꯄꯤꯖꯔꯤꯗꯣ
ꯑꯁ ꯑꯩ ꯉꯁꯤꯅ ꯈꯪꯉꯦ ꯑꯁ
ꯅꫭꯛꯅꯤꯡꯉ‌ꯦ
ꯇꯟ ꯇꯟꯕ ꯃꯤꯗꯨꯁꯨ ꯑꯁ ꯂꯩꯌꯦ ꯍꯩꯁ‌ꯦ ꯑꯩ ꯉꯁꯤꯅ ꯈꯪꯕꯅꯤꯅꯦ ꯍꯥꯟ ꯅꯍꯥꯟ ꯈꯪꯉꯝꯗꯅꯤꯅꯦ ꯑꯁ
ꯈꯪꯖꯜꯂꯨꯀꯣ ꯃꯊꯪ
ꯎꯝ ꯅꯪꯅ ꯍꯥꯏꯔꯨꯕꯒꯤ ꯈꯪꯒ꯭ꯔꯦ ꯉꯁꯤꯗꯤ
ꯎꯝ
ꯍꯣꯔꯦꯟꯖꯤꯅꯦ ꯃꯨꯛꯀ ꯇꯜꯂꯦ ꯍꯥꯏꯋꯥꯅꯤꯗ ꯑꯗꯨꯝ ꯊꯣꯡꯉꯒ ꯀꯩꯀꯩꯅꯣꯗꯤ ꯆꯥꯏ ꯎꯝ
ꯅꯣꯏꯒꯤ ꯄꯣꯛ ꯊꯣꯡꯕꯗꯣ ꯑꯩꯗꯤ ꯌꯥꯝ ꯍꯥꯎꯕ ꯑꯃ ꯆꯥꯒꯤꯌꯦ ꯊꯥꯏꯅ
ꯀꯔꯝꯕ ꯍꯥꯏꯕ
ꯑꯣꯛ ꯊꯣꯡꯕ
ꯑꯣ ꯈꯪ ꯈꯪꯗꯦꯗ ꯅꯪꯅ ꯆꯥꯔꯨꯕꯗꯨꯅ ꯀꯃꯥꯏ ꯆꯥꯕ꯭ꯔꯥ ꯊꯥꯎ ꯊꯥꯎ ꯇꯧꯔꯒꯔꯥ ꯅꯠ
ꯊꯥꯎ ꯌꯥꯎꯗꯦ ꯍꯥꯏꯕꯀꯣ
ꯑꯥ
ꯑꯗꯨ ꯑꯩꯅ ꯈ꯭ꯋꯥꯏꯗꯩ ꯄꯥꯝꯕꯗꯤ ꯃꯣꯏꯒꯤ ꯑꯃ ꯃꯅꯨꯡꯁꯥ ꯊꯣꯡꯕꯗꯣ ꯑꯗꯨ ꯌꯥꯝ ꯄꯥꯝꯃꯦ
ꯎꯝ ꯑꯦꯁ ꯃꯅꯨꯡ ꯑꯣꯛ
ꯐꯦꯁꯇꯤꯚꯦꯜꯒꯨꯝꯕꯗꯒ ꯌꯥꯝ ꯇꯧ ꯈꯪꯗꯦ ꯃꯨꯔꯞꯀ ꯇꯧꯔꯒ ꯊꯣꯡꯕ ꯑꯃ ꯌꯥꯎꯕꯗꯣ
ꯑꯣ ꯑꯗꯨꯗ ꯎꯝ ꯈꯔ ꯒ꯭ꯌꯥꯟ ꯇꯥꯅꯗꯤ ꯆꯥꯎꯀꯣ ꯑꯗꯣ ꯑꯁ ꯑꯃꯔꯛ ꯍꯥꯎꯗꯕ ꯑꯃ ꯆꯥꯔꯕꯗꯣ ꯃꯅꯝ ꯈꯔ ꯀꯟꯕꯅꯦꯕꯀꯣ
ꯑꯥ
ꯑꯗꯨꯗ ꯆꯥꯔꯝꯃꯗꯤ ꯎꯝ ꯑꯗꯨꯗꯒꯤ ꯋꯥꯁꯛꯄ ꯍꯧꯔꯅꯤ ꯑꯩꯁꯦ ꯎꯝ ꯍꯥꯏꯅ ꯑꯃꯨꯛꯀ ꯆꯥꯔꯔꯣꯏ ꯍꯥꯏꯅ ꯂꯩꯔꯝ
ꯑꯣ ꯑꯩꯗꯤ ꯑꯗꯨꯗꯣ ꯌꯥꯝ ꯑꯍꯥꯎꯕ ꯑꯃ ꯆꯥꯒꯤꯕ ꯈꯪꯕ꯭ꯔꯥ ꯌꯥꯝ ꯊꯤ ꯅ ꯍꯥꯎꯈꯔꯦꯕ ꯑꯩꯉꯣꯟꯗ꯫
ꯍꯥꯏꯕꯗꯤ ꯐꯖꯅ
ꯑꯗꯨꯁꯨ ꯆꯥꯏ ꯑꯗꯒꯤ ꯐꯨꯠ ꯂꯤꯔ ꯊꯣꯡꯉꯤꯔꯖꯨ ꯈꯪꯗꯦꯕꯀꯣ ꯑꯗꯨꯝ ꯃꯣꯏ ꯈꯪꯗꯦ ꯌꯥꯝ ꯍꯥꯎꯋꯦ ꯑꯗꯨꯝ ꯊꯥꯎ ꯌꯥꯎꯗꯦꯗꯤ ꯍꯥꯏꯌꯦꯕ ꯃꯣꯏꯅ ꯊꯣꯡꯕꯁꯦ꯫
ꯎꯝ ꯀꯩꯅꯣ꯫ ꯃꯣꯏꯒꯤ ꯃꯁꯥꯅ ꯊꯥꯎꯁꯨ ꯊꯣꯛꯇꯤ ꯊꯣꯛꯄꯅꯤꯅ
ꯍꯣꯏ ꯅꯪ ꯊꯣꯡꯕꯗꯤ ꯍꯩꯕ꯭ꯔꯣ ꯐꯖꯅ꯫
ꯑꯣꯛꯁꯥꯕꯨꯗꯤ ꯍꯣꯏ ꯑꯗꯨꯝ ꯆꯥꯕꯅꯤꯅ ꯆꯥꯅꯤꯡꯕꯅꯦ꯫ ꯐꯦꯚꯣꯔꯥꯏꯠ ꯐꯨꯗ ꯑꯥꯏꯇꯦꯝ ꯑꯃ ꯑꯣꯏꯕꯅꯤꯅ ꯍꯥꯏꯌꯦꯗ꯫ ꯎꯝ ꯍꯥꯏꯗꯤ ꯎꯝ ꯑꯩꯈꯣꯏꯅꯗꯤ ꯑꯣꯛꯖꯦ ꯆꯝꯐꯨꯠ ꯑꯣꯏꯅꯖꯨ ꯇꯧꯋꯦ꯫
ꯍꯣꯏ ꯆꯝꯅ ꯊꯣꯡꯕꯗꯣ꯫
ꯎꯝ ꯁꯨꯃꯥꯏꯅꯁꯨ ꯇꯧꯋꯦ
ꯑꯗꯨꯁꯨ ꯍꯥꯎꯋꯦ ꯑꯩꯁꯤꯅ ꯆꯥꯔꯛꯄꯁꯦ ꯃꯤ ꯍꯥꯏꯗꯤ ꯍꯣꯏ ꯃꯤ ꯂꯩꯇꯕꯒꯤꯗ ꯇꯧꯕꯗꯣ ꯅꯣꯏꯒꯤ ꯁꯤꯟꯕꯗꯣ꯫
ꯑꯥ
ꯑꯗꯨꯒꯤꯗ ꯆꯥꯔꯛꯑꯦꯕ ꯅꯨꯡꯇꯤꯒꯤ ꯊꯣꯡꯕ꯭ꯔꯥ ꯀꯩꯅꯣꯝ ꯇꯧꯋꯦꯕ꯫
ꯑ
ꯃꯈꯟ ꯃꯈꯟ ꯊꯣꯡꯉꯦꯕ